ꯃꯥꯔꯕꯣ
ꯍ ꯉꯅꯨꯡꯉꯥꯏꯔꯤꯌꯦꯦ
ꯇꯥꯗꯕ ꯀꯨꯣꯏꯔꯦꯅꯦ
ꯑꯣ ꯁꯤꯅ ꯀ ꯭ꯔꯣ ꯀꯩꯗꯧꯔꯣꯃꯤꯅꯣ
ꯐꯪ ꯌꯦꯦ
ꯑꯣ
ꯐꯝ ꯍꯣꯏ ꯂꯣꯏꯔꯦ ꯏꯔꯣꯟꯕ ꯑꯣꯏꯅ ꯆꯥꯏ ꯁꯦꯕꯣꯠ ꯏꯔꯣꯟꯕ ꯑꯗꯨꯒꯗꯨ ꯆꯝꯐꯨꯇ ꯃꯒ ꯄ꯭ꯔꯗꯤ
ꯑꯩꯗꯤ ꯉꯁꯤꯁꯦ ꯀꯩꯅꯣ ꯇꯧꯁꯜꯂꯦ ꯎꯝ ꯑ ꯀꯩ ꯉꯁꯤꯁꯦ ꯀꯩ ꯉꯥ ꯀꯧꯇꯦ ꯇꯤꯟ ꯐꯤꯁ ꯑꯃ ꯇꯧꯁꯜꯂꯦ ꯉꯁꯤꯁꯦ ꯑꯣ ꯕ꯭ꯔꯣꯗꯤ ꯋꯥꯔꯜ ꯀꯞꯀꯨꯝꯕ ꯌꯦ ꯌꯦꯡꯗ꯭ꯔꯣ
ꯋꯥꯔꯜ ꯀꯞ ꯑꯩ ꯉꯔꯥꯡ ꯌꯦꯡꯗ꯭ꯔꯦ ꯑꯩ ꯃꯊꯪ ꯌꯦꯡꯒꯗꯕꯁꯦ
ꯑꯥ
ꯇꯧꯔꯒ
ꯑꯥ
ꯏꯁꯄꯦꯟ
ꯑꯥ
ꯗ꯭ꯔꯦꯗ ꯖꯄꯥꯟ ꯄꯣꯛꯈ꯭ꯔꯦ ꯖꯄꯥꯟ ꯁꯨ ꯀꯩꯅꯣ ꯇꯧꯕꯅꯦꯕ ꯁꯞꯄꯣꯔꯠ ꯇꯧꯕꯅꯦꯕ ꯑꯗꯨꯒ ꯑꯥꯔꯖꯦꯟꯇꯤꯅꯥꯁꯨ ꯌꯦꯡꯒꯅꯤ
ꯑꯣꯕꯖꯄꯥꯟ ꯑꯣꯏꯣꯏ ꯑꯗꯨꯗꯩ ꯑꯥꯔꯖꯦꯟꯇꯤꯅꯥ ꯌꯦꯡꯅꯤ ꯍꯥꯏꯕꯅꯦꯕꯀꯣ ꯑꯣ ꯍꯣꯏ ꯆ ꯖꯄꯥꯟꯗꯣ ꯌꯥꯝ ꯐꯖꯗꯤ ꯁꯥꯟꯅꯈꯤꯕꯅꯤꯅꯦ ꯑꯗꯨꯕꯨ ꯑꯁ ꯂꯥꯏꯕꯛ ꯑꯟꯐꯣꯔꯆꯨꯅꯦꯠꯂꯤ ꯃꯣꯏ ꯂꯩꯍꯧꯔꯦꯅꯦꯀꯣ ꯃꯣꯏ ꯄ꯭ꯂꯦꯌꯥꯔꯁꯤꯡꯒꯤ ꯍꯥꯔꯠ ꯕ꯭ꯔꯦꯛꯀꯤꯡꯗꯨ ꯅꯨꯡꯉꯥꯏꯇꯦ ꯌꯥꯝꯅ ꯑꯗꯨꯁꯨ ꯃꯣꯏꯁꯦ ꯑꯗꯨꯝ ꯏꯝꯄ꯭ꯔꯨꯞ ꯂꯥꯛꯀꯅꯤꯕꯗꯤ ꯊꯥꯖꯩ ꯃꯣꯏ ꯀ꯭ꯦꯗꯣ ꯌꯥꯝ ꯐꯖ ꯁꯥꯟꯅꯩ ꯌꯥꯝ ꯗꯤꯁꯤꯄ꯭ꯂꯤ ꯏꯅꯀꯣ
ꯎꯝ
ꯑꯗꯨꯝ ꯌꯥꯝꯗꯤ ꯐꯖꯩ ꯑꯗꯨꯒ ꯍꯣꯏ ꯃꯊꯪꯗꯗꯤ ꯑꯗꯨꯃꯥꯏꯅ ꯌꯥꯝ ꯀꯩꯅꯣ ꯇꯧꯒꯗꯧꯅꯤ ꯃꯥꯜꯂꯦ ꯍꯥꯏ ꯍꯦꯟꯅ ꯃꯊꯪꯗꯗꯤ ꯌꯥꯝ ꯐꯖꯔꯛꯀꯗꯧꯗꯤ ꯃꯥꯜꯂꯦ
ꯍꯣꯏ ꯍꯣꯏ
ꯕ꯭ꯔꯣꯖꯦꯟꯇꯤꯅꯥꯁꯦ ꯉꯁꯤꯔꯣ ꯍꯌꯦꯡꯡꯂ ꯁꯦꯇꯔꯗꯤꯗ ꯀꯔꯝ ꯂꯩꯅꯣ ꯍꯥꯏꯕ ꯇꯥꯏ
ꯪ ꯈꯪꯗ꯭ꯔꯦ ꯑꯩ ꯐꯖꯅ ꯌꯦꯡꯗꯦ
ꯕ꯭ꯔꯣ ꯄꯣꯊꯥꯔꯦꯕ ꯌꯥꯝ ꯀꯟꯅ ꯀꯩꯅꯣ ꯇꯧꯁꯟꯗ꯭ꯔꯦꯕ
ꯉꯁꯤꯁꯨ ꯊꯕꯛ ꯆꯠꯀꯗꯕ ꯂꯩꯇꯦ ꯑꯗꯨꯝ ꯌꯨꯝꯗ ꯂꯩꯒꯅꯤ ꯀꯣꯏꯔꯒꯣꯗꯅ ꯑꯩ ꯅꯪ ꯅꯪꯒꯤ ꯈꯣꯟꯁꯤ ꯅꯪꯒꯤ ꯈꯣꯟꯖꯦꯜꯁꯨ ꯈꯣꯟꯖꯦꯜꯁꯦ ꯇꯛꯑꯈ꯭ꯔꯕꯒꯨꯝ ꯇꯧꯕ ꯑꯩꯁꯦ
ꯑꯣ ꯅꯣ ꯃ ꯃꯇꯥꯡ ꯆꯥꯕꯗ ꯊꯦꯡꯅꯁꯩ ꯈꯪꯅꯕ ꯑꯣꯏꯔꯝꯕꯁꯨ ꯌꯥꯏ ꯑꯗꯨ ꯀꯩꯅꯣ ꯇꯧꯕꯒꯤ ꯁꯛ ꯎꯅꯗꯕꯒꯤ ꯈꯪꯅꯗꯕ ꯑꯣꯏꯔꯝꯕꯁ
ꯑ ꯑꯩꯁꯦ ꯀꯩꯅꯣ ꯔꯨꯝꯝꯗ ꯂꯩꯑꯦ ꯍꯥꯟꯅ ꯑꯦꯝꯌꯨ ꯔꯣꯝꯗ
ꯑꯣ ꯑꯗꯨꯗꯤ ꯊꯦꯡꯅꯔꯝꯃꯁꯦ ꯆꯥꯔꯦ ꯆꯥꯔꯦ ꯕ꯭ꯔꯣꯖ ꯍꯧꯖꯤꯛ ꯑꯦꯛꯖꯥꯝꯒꯤ ꯀꯩꯅꯣ ꯇꯧꯔꯤ ꯍꯥꯏꯕꯒꯨꯝ ꯍꯥꯏꯌ ꯎ
ꯍꯣꯏ ꯍꯣꯏ ꯑꯣꯒꯁ ꯑꯣꯒꯁ ꯑꯗꯥꯏꯗ ꯇꯥꯀꯗ ꯃꯥꯜꯂꯦ
ꯀꯩꯅꯣꯔꯣ ꯁꯤꯖꯤꯑꯦꯜ ꯒꯤꯔꯣ
ꯅꯠꯇꯦ ꯑꯩ ꯁꯤꯖꯦꯜꯗ ꯁꯤꯖꯦꯜ ꯊꯥꯗ꯭ꯔꯦ ꯑꯩ ꯍꯥꯏꯕꯗꯤ ꯆꯍꯤꯗꯣ ꯂꯣꯏꯈ꯭ꯔꯦ
ꯑꯥ
ꯑꯥ ꯆꯍꯤ ꯂꯣꯏꯈ꯭ꯔꯦ ꯍꯧꯖꯤꯛꯁꯦ ꯗꯦꯔꯨꯕ ꯈꯛꯇꯪ ꯉꯥꯏꯔꯦ
ꯑꯣ ꯌꯦꯔꯜꯋꯦ ꯈꯛꯇꯅꯦꯕꯀꯣ ꯑꯣ ꯔꯦꯜꯋꯦꯒꯤꯗꯨꯗꯤ ꯐꯣꯝꯒꯨꯝꯕꯗꯤ ꯍꯧꯖꯤꯛꯀꯥꯟ ꯑꯦꯄ꯭ꯂꯤꯀꯦꯁꯟꯒꯤꯗꯤ ꯀꯩꯅꯣ ꯇꯧꯗ꯭ꯔꯤ ꯊꯥꯗ꯭ꯔꯤ
ꯍꯣꯏ ꯊꯥꯗ꯭ꯔꯦ ꯎꯝ ꯊꯥꯗ꯭ꯔꯤ
ꯑꯣ ꯕ꯭ꯔꯣ ꯑꯗꯨꯅ ꯀꯟꯅ ꯉꯥꯏꯔꯤ ꯍꯥꯏꯇꯥꯔꯦꯅꯦꯀꯣ ꯍꯧꯖꯤꯛ ꯕ꯭ꯔꯣꯒꯤ ꯑꯗꯨꯝ ꯄ꯭ꯔꯤꯄꯦꯔꯦꯁꯟꯗꯤ ꯑꯗꯨꯝ ꯀꯃꯥꯏꯅ ꯇꯧꯔꯤꯒꯦ ꯑꯗꯨꯝ ꯆꯠꯊꯔꯤꯕꯣ ꯅꯠꯇ ꯆ꯭ꯔꯒ ꯑꯗꯨꯝ ꯆꯥꯡ ꯑꯃ
ꯃꯦꯠꯁꯒ ꯁꯥꯏꯟꯁ ꯑꯗꯨ ꯑꯃꯨꯛ ꯇꯦꯁ ꯇꯧꯔ ꯃꯦꯁ ꯁꯥꯏꯟꯁ ꯀꯩꯅꯣꯁꯦ ꯀꯥꯔꯟ ꯅꯐꯦꯁꯒ
ꯑꯥ
ꯈꯔ ꯈꯔ ꯑꯗꯨꯝ ꯇꯧꯔꯤ ꯄꯥꯕ ꯉꯝꯗꯣꯏꯅꯤ ꯃꯤꯠꯁꯦ ꯌꯥꯝ ꯐꯠꯇꯕꯅꯤꯅ
ꯑꯣ ꯕꯣꯁꯁꯨ ꯀꯩꯅꯣꯒꯤ ꯀꯩꯅꯣ ꯂꯩꯕ꯭ꯔꯣ ꯃꯤꯠꯀꯤ ꯅꯨꯡꯉꯥꯏꯇꯕ ꯑꯗꯨꯒꯝꯕ ꯑꯗꯨꯝ ꯂꯩꯕ꯭ꯔꯣ ꯑꯣ
ꯗꯥꯏꯁꯦ ꯏ ꯐꯇ ꯑꯗꯨꯒꯤ ꯌꯥꯝ ꯅꯨꯡꯉꯥꯏꯇꯦ
ꯕ꯭ꯔꯣꯁꯦ ꯑꯗꯨꯗꯤ ꯍꯧꯖꯤꯛꯁꯦ ꯑꯦꯝ ꯌꯨ ꯃꯌꯥꯅꯦꯕꯀꯣ
ꯑꯦꯝ ꯌꯨꯗ ꯑꯩ ꯍꯥꯟꯅ ꯂꯩꯕꯗꯣ ꯂꯩꯇ꯭ꯔꯦ ꯍꯧꯖꯤꯛꯀꯥꯟꯗꯤ ꯏꯝꯐꯥꯜꯔꯣꯝꯗ ꯍꯣꯡꯈ꯭ꯔꯦ
ꯑꯣ ꯀꯩꯅꯣ ꯍꯧꯖꯤꯛꯁꯦ ꯀꯣꯆꯤꯡꯒꯨꯝꯕꯗꯤ ꯖꯣꯏꯟꯒꯨꯝꯕꯗꯤ ꯂꯩꯇꯦ
ꯑꯩ ꯀꯣꯆꯤꯡ ꯑꯣꯟꯂꯥꯏꯟꯗ ꯇꯧꯋꯦ ꯍꯥꯟꯅ ꯑꯣꯐꯂꯥꯏꯟꯗꯤ ꯇꯧꯗꯦ
ꯑꯣ ꯑꯣꯟꯂꯥꯏꯟꯁꯦ ꯀꯩꯗ ꯑꯣꯏ
ꯑꯣꯐꯂꯥꯏꯟꯁꯦ ꯀꯩꯅꯣꯗ ꯇꯧꯋꯦ ꯔꯤꯖꯅꯤꯡꯒ ꯃꯦꯁꯇꯋꯦꯁꯔ ꯕꯥꯕꯨ ꯈꯪꯕ꯭ꯔꯥ ꯑꯦꯝ ꯌꯨ ꯔꯣꯝꯗ ꯂꯩꯕꯗꯣ ꯑꯗꯨ ꯑꯗꯨ ꯑꯩ ꯈꯪꯅꯩꯌꯦꯕ ꯑꯉꯒ ꯃꯥ ꯁꯦ ꯑꯩꯅ ꯗꯥꯎ ꯗꯥꯎ ꯂꯩꯕꯗ ꯑꯩꯩꯅ ꯍꯤꯟꯗꯤ ꯍꯤꯟꯗꯤꯗ ꯇꯧꯕꯅꯤꯅ ꯑꯣꯟꯂꯥꯏꯟꯗ ꯑꯗꯨ ꯑꯣꯐꯂꯥꯏꯟ ꯅ ꯇꯧꯗꯕꯅꯦ ꯅꯥꯟꯗꯥꯎ ꯂꯩꯔꯗꯤ ꯑꯗꯨꯝ ꯍꯪꯅꯉꯥꯏ ꯂꯥꯛꯄꯅꯦꯕ ꯕꯔꯥꯗ ꯑꯗꯨꯒ ꯏꯎꯅꯨꯄꯥꯁꯨ ꯑꯩꯒꯤ ꯑꯩꯒꯤ ꯀꯖꯤꯟ ꯕ꯭ꯔꯗꯔꯁꯨ ꯂꯩꯕ ꯑꯗꯥꯏꯗ ꯑꯗꯨ ꯂꯥꯛꯄꯅꯦ ꯑꯗꯨ ꯃꯥ ꯃꯇꯝꯁꯦ ꯁꯪꯗꯕ ꯃꯇꯝ ꯆꯪꯗꯦ ꯊ꯭ꯔꯤ ꯗꯦꯖ ꯈꯛꯇꯪ ꯆꯠꯂꯦ ꯑꯗꯨꯒ ꯑꯩ ꯇꯣꯛꯑꯦ
ꯑꯣ ꯃꯥꯁꯨ ꯑꯗꯨꯝ ꯐꯖꯅꯤ ꯇꯥꯛꯄꯅꯤ ꯃꯥꯜꯂꯀꯣ ꯁꯥꯔ ꯕꯥꯕꯨꯁꯨꯀꯣ
ꯍꯣꯏ ꯐꯖꯅ ꯇꯥꯛꯀꯅꯤ ꯑꯩꯁꯦ ꯑꯩꯁꯦ ꯑꯣꯐꯂꯥꯏꯟꯗ ꯀ꯭ꯂꯥꯁ ꯆꯠꯄꯅꯦꯕ ꯃꯦꯠꯁ ꯈꯛꯇꯪ ꯑꯗꯨꯗꯣ ꯃꯣꯏꯒꯤ ꯏꯁ꯭ꯀ꯭ꯔꯤꯟꯁꯦ ꯌꯦꯡꯕ ꯌꯥꯗꯕ ꯑꯩ ꯃꯤꯠꯁꯦ
ꯑꯣ ꯕꯔꯣꯒꯤ ꯑꯥꯏꯒꯤ ꯀꯩꯅꯣꯗꯨꯅꯀꯣ ꯄ꯭ꯔꯣꯕ꯭ꯂꯦꯝꯗꯨꯅ
ꯕ ꯌꯥꯗꯕ
ꯑꯥ ꯑꯣ ꯑꯗꯨꯗꯤ ꯕ꯭ꯔꯣ ꯍꯧꯖꯤꯛ ꯍꯧꯖꯤꯛ ꯑꯣꯟꯂꯥꯏꯟꯗ ꯑꯗꯨꯒꯨꯝꯕ ꯌꯥꯎꯕꯁꯤ ꯑꯗꯨꯝ ꯑꯗꯨꯅꯗꯤ ꯈꯔ ꯐꯕ꯭ꯔꯥ ꯅꯠꯇ꯭ꯔꯒ
ꯑꯗꯨ ꯑꯗꯨꯁꯨ ꯐꯩ ꯑꯗꯨꯕꯨ ꯍꯤꯟꯗꯤ ꯌꯥꯝ ꯈꯪꯗꯕꯅꯤꯅ
ꯑꯥ
ꯎ ꯑꯀꯨꯞꯄ ꯀꯩꯅꯣꯁꯦ ꯑꯗꯨꯗꯤ ꯈꯪꯗꯦ
ꯑꯣ ꯍꯤꯟ ꯀꯩꯅꯣꯒꯪꯕꯖꯥ
ꯃꯥꯒꯤ ꯃꯦꯊꯠ ꯃꯥꯒꯤ ꯇꯥꯏꯞ ꯃꯌꯥꯝꯁꯦ
ꯑꯥ
ꯎꯝ ꯑꯗꯨꯗ ꯈꯔꯗꯤ ꯌꯥꯝ ꯂꯧꯁꯤꯟꯕ ꯉꯝꯗꯦ ꯄꯨꯂꯞ ꯍꯟꯗ꯭ꯔꯦꯠ ꯄꯥꯔꯁꯦꯟ ꯂꯧꯁꯤꯟꯕ ꯉꯝꯗꯦ
ꯃꯥꯅꯦ ꯑꯗꯨꯁꯨ ꯂꯦꯡꯒ꯭ꯋꯦꯁ ꯀꯩꯅꯣ ꯂꯩꯕꯅꯤ ꯕꯦꯔꯤꯌ ꯂꯩꯕꯁꯤꯁꯨ ꯑꯗꯨꯝ ꯈꯔ ꯑꯗꯨꯝ ꯋꯥꯕꯅꯦ ꯍꯥꯏꯗꯤ ꯍꯥꯏꯗꯤ ꯃꯣꯏꯅ ꯐ ꯀꯅ ꯑꯩꯈꯣꯏꯅ ꯈꯔꯕꯨꯗꯤ ꯂꯣꯏ ꯈꯔ ꯂꯣꯏꯅꯃꯛ ꯈꯔꯕꯨꯗꯤ ꯑꯗꯨꯝ ꯉꯝꯃꯒꯁꯨ ꯂꯣꯏꯅ ꯉꯝꯗꯅꯤꯅ ꯑꯗꯨꯝ ꯈꯗꯤ ꯀꯟꯐ꯭ꯌꯨꯖꯟ ꯝ ꯂꯩꯕꯅꯦꯕ
ꯍ ꯎꯝ ꯍꯤꯟꯗꯤ ꯈꯪꯗꯕꯁꯤꯁꯨ ꯑꯁ ꯌꯥꯗꯦꯍꯦ ꯏꯟꯗꯤꯌꯥꯗ ꯂꯩꯔꯒ ꯍꯣꯏ ꯎꯝ ꯁ꯭ꯀꯨꯜꯗꯁꯨ ꯍꯤꯟꯗꯤ ꯍꯣꯏ ꯍꯤꯟꯗꯤ ꯈꯪꯅꯉꯥꯏ ꯇꯧꯗꯦꯕ ꯁ꯭ꯀꯨꯜꯗꯁꯨ ꯄꯥꯊꯣꯛꯄ ꯏ ꯏꯕ ꯈꯛ ꯈꯤꯇꯪ ꯑꯗꯨ ꯑꯗꯨꯃꯁꯨ ꯌꯥꯗꯦ ꯑꯗꯨꯒ ꯍꯧꯖꯤꯛꯀꯥꯟꯗꯤ ꯄꯥꯞ ꯑꯐꯥꯎ ꯈꯪꯗ꯭ꯔꯦꯗ ꯑꯉꯥꯡꯁꯤꯡꯁꯦ ꯏꯕ ꯐꯥꯎ ꯈꯪꯗ꯭ꯦ
ꯎ ꯕ꯭ꯔꯣꯗꯣ ꯑꯉꯥꯡ ꯑꯉꯥꯡ ꯑꯉꯥꯡ ꯈꯔ ꯑꯃꯗꯤ ꯑꯗꯨꯝ ꯂꯩ ꯍꯥꯏꯔꯤꯕ ꯕ꯭ꯔꯣꯁꯤ ꯏꯊꯪꯗꯦ ꯃꯥꯒꯤ ꯏꯟꯚꯥꯏꯔꯣꯟꯃꯦꯟꯁꯤꯅꯁꯨ ꯑꯣꯏꯔꯝꯕꯗꯤ ꯌꯥꯏꯀꯣ ꯑꯩꯒꯤ ꯍꯥꯏꯇꯥꯔꯦ ꯀꯥꯖꯤꯟ ꯍꯥꯏꯒꯗ꯭ꯔꯥ ꯑꯩꯈꯣꯏꯒꯤ ꯏꯌꯥꯝꯕꯩ ꯃꯆꯥꯁꯤꯡ ꯃꯣꯏꯖ‌ꯦ ꯍꯤꯟꯗꯤꯗꯤ ꯉꯥꯡꯉꯦ ꯐꯖꯅ ꯇꯔꯥꯟꯁꯂ‌ꯦꯠ ꯐꯖꯅ ꯉꯝꯃꯦ
ꯎꯝ
ꯑꯗꯨꯒ ꯄ‌ꯦ ꯄꯦꯄꯔ ꯄꯦꯄꯔꯗꯅꯃꯨꯛ ꯃꯔ‌ꯦ ꯃꯌꯦꯛ ꯈꯪꯗꯕ ꯌꯥꯝ ꯀꯩꯅꯣ ꯈꯪꯗꯦ ꯃꯣꯏꯒꯤ
ꯍꯣꯏ ꯄꯦꯔꯦꯟꯁꯤꯡꯒ ꯑꯦꯟꯚꯥꯏꯔꯣꯟꯃꯦꯟ ꯑꯃꯒꯤ ꯁꯔꯥꯎꯟꯗꯤꯡꯗꯁꯨ ꯂꯩꯔꯦ ꯑꯁ ꯆꯤꯡ ꯑꯒ ꯆꯤꯡ ꯔꯣꯝꯗꯗꯤ ꯄꯥꯅꯉꯥꯏ ꯄꯥꯊꯣꯛꯅꯉꯥꯏ ꯄꯥꯕ ꯍꯩꯅꯕ ꯀ ꯇꯧꯗꯦꯅꯦ ꯑꯣꯖꯥꯁꯤꯡꯁꯦ ꯏꯕ ꯍꯩꯅꯕ ꯇꯧꯗꯅ ꯑꯩꯈꯣꯏ ꯑꯩꯈꯣꯏ ꯃꯇꯝꯗꯗꯤ ꯏꯕ ꯍꯩꯅꯉꯥꯏ ꯄꯥꯕ ꯍꯩꯅꯉꯥꯏ ꯇꯧꯕꯅ ꯑꯩꯈꯣꯏꯗꯤ ꯀꯂꯥ ꯀ꯭ꯂꯥꯁ ꯇꯨ ꯊ꯭ꯔꯤꯗꯒꯤ ꯑꯗꯨꯝ ꯈꯪꯉꯦ ꯀ꯭ꯂꯥꯁ ꯇꯨ ꯐꯥꯏꯅꯦꯜ ꯏꯌꯔ ꯑꯦ ꯐꯥꯏꯅꯦꯜꯌꯥꯔ ꯍꯥꯏꯔ ꯐꯥꯏꯅꯦꯜ ꯇꯧꯗ꯭ꯔꯤꯉꯩꯗ ꯑꯗꯨꯝ ꯈꯪꯉꯦ ꯑꯩꯁꯦ ꯍꯤꯟꯗꯤ ꯄꯥꯕ ꯑꯗꯨꯝ ꯈꯪꯉꯦ ꯑꯗꯨꯝ ꯀ꯭ꯂꯥꯁ ꯑꯦꯠ ꯐꯥꯎ ꯑꯗꯨꯝ ꯂꯧꯔꯛꯄꯅꯦꯅ ꯈꯪꯉꯦꯕ ꯉꯥꯡꯕꯗꯤ ꯍꯩꯔꯕ ꯄꯥꯕꯒ ꯏꯕꯁꯦ ꯑꯗꯨꯗꯤ ꯈꯪꯉꯦ ꯑꯩꯈꯣꯏ ꯑꯩꯈꯣꯏ ꯃꯇꯝꯗ ꯃꯅꯤꯄꯨꯔꯤꯁꯦ ꯄꯥꯏꯌꯦ ꯃꯩꯇꯩ ꯃꯌꯦꯛ ꯃꯅꯤꯄꯨꯔꯤꯁꯦ ꯍꯤꯟꯗꯤ ꯎꯝ ꯍꯤꯟꯗꯤꯒ ꯃꯩꯇꯩ ꯑꯦ ꯍꯤꯟꯗꯤꯒ ꯃꯅꯤꯄꯨꯔꯤꯁꯦ ꯕꯦꯡꯒꯨꯂꯤ ꯃꯌꯦꯛꯇꯣ ꯎꯝ ꯕꯦꯡꯒꯨꯂꯤ ꯃꯌꯦꯛꯇꯣ ꯑꯗꯨ ꯄꯥꯕ ꯉꯝꯃꯤ
ꯑꯣ ꯑꯗꯨꯗꯤ ꯕ꯭ꯔ‌ꯣꯍ‌ꯣꯏ ꯃꯇꯝꯁꯤꯅ ꯈꯔꯗꯤ ꯂꯤꯔꯝꯗꯧ ꯃꯥꯜꯂꯦ ꯍꯥꯏꯗꯤ ꯕꯦꯡꯒꯣꯂꯤ ꯃꯇꯝ ꯑꯣꯏꯕꯅꯤꯅ ꯀꯣ ꯑꯩꯈꯣꯏ ꯃꯇꯝꯗꯗꯤ ꯑꯗꯨꯝ ꯃꯩꯇꯩ ꯃꯌꯦꯛ ꯑꯣꯏꯅ ꯑꯗꯨꯝ ꯇꯝꯃꯛꯑꯦ ꯑꯗꯨꯒ ꯑꯗꯨꯝ ꯏꯕꯒꯤ ꯈꯣꯠꯄꯗꯤ ꯑꯗꯨꯝ ꯉꯝꯗꯤ ꯉꯝꯃ‌ꯦ ꯑꯩꯈꯣꯏꯅ ꯑꯃꯨꯛ
ꯎꯝ
ꯑꯗꯨꯒ ꯀꯩꯅꯣꯖꯤ ꯍꯩ ꯇꯧꯋ‌ꯦ ꯅ‌ꯣꯡꯃ ꯀꯥꯏꯅꯤ ꯄꯥꯕ ꯈꯣꯠꯄ ꯂꯣꯏ ꯉꯝꯃꯒ ꯀꯩꯅ‌ꯣꯗ ꯌꯥꯕ ꯈ‌ꯣꯏꯅ ꯃꯨꯛ ꯍꯥꯏꯗꯤ ꯍꯧꯖꯤꯛ ꯇ꯭ꯔꯥꯟꯂꯦꯁꯟ ꯉꯝꯗꯕꯗꯣ ꯃꯥꯌ‌ꯦ ꯀꯩ ꯍꯥꯏꯅꯤꯡꯉꯤꯅꯣ ꯍꯥꯏꯕꯗꯨ ꯉꯝꯗꯕꯗꯨ ꯑꯗꯨ ꯍꯥꯏꯗꯤ ꯑꯩꯈꯣꯏꯒꯤ ꯁ꯭ꯀꯨꯜꯗꯨꯅꯁꯨ ꯃꯥꯜꯂꯦ ꯑꯗꯨꯝꯕꯒꯤ ꯀꯩꯅꯣꯁꯦ ꯑꯝꯇ ꯄꯤꯔꯛꯇꯦꯕꯀꯣ
ꯎꯝ
ꯑꯗꯨꯃꯥꯏꯅꯗꯤ ꯇꯧꯏ ꯑꯗꯨꯒ ꯕ꯭ꯔꯣ ꯒ ꯑꯗꯨꯝ ꯆꯞ ꯃꯥꯟꯅꯔ ꯑꯩ ꯑꯗꯨ ꯍꯥꯏꯗꯤ ꯍꯤꯟꯗꯤꯁꯦ ꯑꯂꯥꯏ ꯂꯥꯏꯕ ꯋꯥꯔꯗꯇꯒꯤ ꯑꯗꯨꯝ ꯈꯪꯕ ꯑꯗꯨꯒ ꯁꯦꯟꯇꯦꯟꯁ ꯑꯣꯏꯅ ꯍꯥꯏꯒꯗ꯭ꯔꯥ ꯑꯗꯨꯃꯥꯏꯅ ꯇ꯭ꯔꯥꯟꯁꯂꯦꯠꯇꯗꯤ ꯉꯝꯗꯦꯕ ꯑꯗꯨꯃꯥꯏꯅꯗꯤ ꯇꯧꯋꯦ ꯕ꯭ꯔꯣ ꯑꯗꯨ ꯐ꯭ꯔꯦꯁꯀꯨꯝꯕ ꯀꯩꯅꯣꯒꯨꯝꯕꯗꯤ ꯑꯗꯨꯝ ꯈꯪꯉ‌ꯦ ꯍꯥꯏꯗꯤ ꯐꯤ ꯅꯤ ꯀꯩꯅꯣꯒꯨꯝꯕ ꯍꯥꯏꯗꯤ ꯊꯣꯛꯒꯕꯅꯤ ꯅꯤꯆꯦꯟ ꯀꯔꯤꯕ ꯐꯣꯔꯥ ꯊꯣꯔꯥ ꯒ ꯍꯥꯏꯕꯗ‌ꯣ ꯑꯗꯨꯝꯕꯒꯗꯤ ꯑꯗꯨꯝ ꯈꯪꯉ‌ꯦ ꯑꯗꯨꯝꯕ ꯃꯆꯥ ꯃꯆꯥꯗꯤ ꯑꯗꯨꯝ ꯈꯪꯉꯤ ꯑꯗꯨꯒ ꯌꯥꯝ ꯁꯦꯟꯇꯦꯟꯁ ꯑꯣꯏꯅꯗꯤ ꯇ꯭ꯔꯥꯟꯁꯂꯦꯁꯟꯗꯤ ꯉꯝꯗ‌ꯦ
ꯍꯣꯏ ꯑꯩ ꯑꯩꯁꯨ ꯃꯆꯥ ꯃꯆꯥꯗꯤ ꯈꯪꯉꯦ ꯑꯗꯨꯝ ꯁꯦꯟꯇꯦꯟꯁ ꯏꯖꯤ ꯑꯣꯏꯕꯗꯤ ꯑꯗꯨꯝ ꯈꯪꯕ ꯌꯥꯝꯅ ꯂꯣꯡ ꯑꯣꯏꯕ ꯑ‌ꯦ ꯑꯥ ꯌꯥꯝꯅ ꯁꯥꯡꯕꯗꯤ ꯈꯪꯗꯕ ꯑꯗꯨꯒ ꯑꯦ ꯑꯥ ꯀꯩꯅꯣꯁꯦ ꯒ꯭ꯔꯥꯃꯥꯔꯁꯨ ꯈꯪꯗꯕꯅꯤꯅ ꯋꯥ ꯉꯥꯡꯊꯣꯛꯄꯁꯦ ꯑꯥ ꯌꯥꯝꯅ ꯏꯁꯨ ꯁꯨꯗꯕ ꯄ꯭ꯔꯤꯄꯣꯖꯤꯁꯟꯒꯨꯝꯕꯁꯦ ꯄ꯭ꯔꯤꯄꯣꯖꯤꯁꯟ ꯀꯟꯖꯪꯁꯟ ꯁꯦ ꯊꯝꯅꯕ ꯈꯪꯗ‌ꯦꯕ ꯋꯥꯔꯁꯀꯤ ꯑꯥ ꯃꯅꯨꯡꯗ ꯏꯟꯁꯔꯠ ꯇꯧꯔꯒ ꯊꯝꯅꯤꯉꯥꯏꯁꯦ ꯑꯗꯨ ꯈꯪꯗꯕꯅꯤꯅ
ꯑꯣ ꯍꯣꯏ ꯕ꯭ꯔꯣ ꯁꯤꯅ ꯁꯤ ꯑꯣꯏꯈ꯭ꯔꯦ ꯑꯗꯣ ꯕ꯭ꯔꯣꯗꯤ ꯑꯑ ꯔꯦꯜꯋꯦ ꯅꯠꯇꯕ ꯑꯇꯣꯞꯄꯒꯗꯤ ꯇ꯭ꯔꯥꯏ ꯇꯧꯔꯣꯏꯗ꯭ꯔꯣ ꯍꯥꯏꯗꯤ ꯕ꯭ꯔꯣ ꯐꯦꯁꯄꯨꯗꯤ ꯀꯩꯅꯣ ꯇꯧꯋ‌ꯦꯁꯨ ꯍꯥꯏ
ꯎꯝ ꯑꯇꯩꯁꯦ ꯑꯩꯁꯦ ꯏꯁꯇꯦꯠ ꯏꯁꯇꯦꯠꯀꯤ ꯍꯤꯟꯗꯤ ꯄꯔꯥꯏꯃ ꯔꯤ ꯑꯣꯖꯥ ꯑꯣꯏꯅ ꯉꯥꯏꯔꯒꯦ ꯎꯝ ꯅꯦꯛꯁ ꯏꯌꯥꯔ ꯊꯣꯛꯄ ꯌꯥꯏ ꯅ‌ꯦꯛꯁ ꯏꯌꯥꯔꯒꯨꯝꯕ
ꯑꯣ ꯑꯗꯨꯗꯤ ꯕ꯭ꯔꯣ ꯀꯩꯅꯣꯝꯇꯪ ꯍꯧꯧꯒꯦꯅꯦ ꯍꯤꯟꯗꯤ ꯄ꯭ꯔꯥꯏꯃꯥꯔꯤꯒꯤ ꯍꯥꯏꯁꯦ
ꯎꯝ
ꯗ ꯂꯩꯕꯗꯣ ꯑꯣꯏꯗꯣꯏꯔꯥ ꯑꯃ ꯑꯩꯈꯣꯏꯒꯤ ꯗꯦ ꯃꯅꯨꯡꯗꯁꯨ ꯃꯥ
ꯍꯣꯏ ꯍꯣꯏ ꯑꯗꯨ ꯑꯗꯨꯗꯣ ꯑꯗꯨꯗ ꯕꯤ ꯑꯦꯠ ꯀ ꯗꯤꯂꯦ ꯇꯧꯋꯦ ꯃꯤ ꯑꯇꯩꯗꯤ ꯑꯩꯗꯤ ꯏꯪꯂꯤꯁꯀꯤ ꯇꯧꯋꯦ ꯗꯤꯂꯦꯁꯦ
ꯑꯥ
ꯁꯦ ꯏꯪꯂꯤꯁꯀꯤ ꯇꯧꯋꯦ ꯑꯗꯨꯒ ꯍꯤꯟꯗꯤ ꯀꯣꯔꯁꯁꯤ ꯂꯣꯏꯔꯦ
ꯑꯥ ꯑꯣ ꯕ꯭ꯔꯣꯒꯤ ꯀꯩꯅꯣ ꯑꯣꯏꯗꯣꯏꯅꯦꯕ ꯁꯤꯅ ꯕꯦꯛꯀꯞ ꯄ꯭ꯂꯥꯟ ꯍꯥꯏꯒꯗ꯭ꯔꯥ ꯑꯗꯨ ꯑꯣꯏꯗꯣꯏꯅꯦꯕ
ꯍꯣꯏ ꯎꯝ ꯕꯤ ꯄ꯭ꯂꯥꯟꯅꯦ ꯑꯗꯨꯅ
ꯑꯕꯤ ꯄꯥꯅꯦꯕ ꯌꯥꯏ ꯕ꯭ꯔꯣꯗꯁꯨ ꯑꯗꯨꯝ ꯐꯖꯩ ꯕ꯭ꯔꯣ ꯑꯗꯨꯃꯥꯏꯅ ꯊꯝꯃꯧꯣꯏꯗꯤ ꯌꯥꯝ ꯐꯩ ꯍꯥꯏꯗꯤ ꯍꯌꯦꯡ ꯑꯦ ꯄ꯭ꯂꯥꯟꯅꯦꯅ ꯋꯥꯛ ꯇꯧꯗ꯭ꯔꯁꯨ ꯕꯤꯅ ꯀꯩꯅꯣ ꯋꯥꯛ ꯇꯧꯅꯕꯀꯣ ꯌꯥꯝ ꯐꯖꯩ ꯕ꯭ꯔꯣꯒꯤ ꯀꯩꯅꯣꯁꯦ ꯑꯩꯁꯨ ꯑꯗꯨꯝ ꯈꯜꯂꯤꯕ꯭ꯔꯣ ꯑꯗꯨꯃꯥꯏꯅ ꯑꯩ ꯑꯦꯛꯖꯥꯝꯨ ꯂꯩꯩꯁꯨ ꯊ ꯍꯥꯏꯕ꯭ꯔꯣꯕꯣ
ꯎꯝ
ꯁꯨ ꯍꯥꯏꯗꯤ ꯑꯦꯛꯖꯥꯝ ꯊꯥꯕ ꯈꯨꯗꯤꯡꯃꯛ ꯈꯪꯒꯅꯤ ꯍꯥꯏꯕꯒꯤ ꯄꯣꯖꯤꯕꯤꯂꯤꯇꯤꯗꯤ ꯂꯩꯇꯦꯗꯅ ꯑꯗꯨꯅ ꯆꯥꯟꯁꯦꯁꯇꯤ ꯄꯨꯔꯥ ꯖꯦꯔꯣ ꯄꯣꯏꯟ ꯖꯤꯔꯣ ꯖꯤꯔꯣ ꯑꯗꯨꯃꯥꯏꯅ ꯍꯥꯏꯕꯤꯣꯏꯅꯦꯕ ꯍꯥꯏꯗꯤ ꯑꯦꯛꯖꯥꯝ ꯈꯨꯗꯤꯡꯃꯛꯁꯦ ꯑꯗꯨꯅ ꯑꯗꯨꯃꯥꯏꯅ ꯇꯤꯆꯤꯡꯒꯤ ꯑꯃꯗꯤ ꯑꯗꯨꯃꯥꯏꯅ ꯀꯦꯔꯤꯌꯔ ꯑꯃꯗꯤ ꯁꯦꯝꯅꯤꯡꯉꯦ ꯑꯗꯨꯅ ꯑꯩ ꯕꯗ ꯑꯩ ꯍꯥꯏꯐꯠ ꯍꯉꯛꯏꯅꯤ ꯑꯗꯨ ꯇꯤꯤꯡ ꯀꯩꯅꯣ ꯍꯤꯟꯗꯤꯒꯤ ꯀꯩꯅꯣ ꯇꯧꯕꯁꯦ
ꯑꯥ
ꯍꯤꯟꯗꯤ ꯀꯩꯅꯣ ꯇꯧꯕꯁꯦ ꯑꯗꯨꯝ ꯍꯧꯖꯤꯛꯀꯤꯗꯣ ꯑꯗꯨ ꯑꯗꯨꯝ ꯑꯦꯅꯤ ꯀꯩꯅꯣꯗ ꯒ꯭ꯔꯦꯖꯨꯋꯦꯠꯅ ꯑꯗꯨꯝ ꯌꯥꯕ ꯕ꯭ꯔꯥ ꯅꯠꯇ꯭ꯔꯒ ꯅꯠꯇ꯭ꯔꯒ ꯃꯥꯏꯀꯩ ꯇꯣꯉꯥꯟꯕ ꯏꯁꯄꯦꯁꯤꯐꯤꯛ ꯑꯣꯏꯕ ꯀ꯭ꯔꯥꯏꯇꯔꯤꯌꯥꯒꯨꯝꯕ ꯂꯩꯕ꯭ꯔꯥ ꯀꯃꯥꯏꯅ ꯇꯧꯋꯦ
ꯑꯣ ꯍꯤꯟꯗꯤꯒꯤ ꯄ꯭ꯔꯥꯏꯃꯔꯤꯁꯦ ꯗꯦꯂꯦꯠ ꯇꯧꯕ ꯌꯥꯏ ꯗꯦꯂꯦꯠꯁꯦ ꯏꯪꯂꯤꯁ ꯏꯪꯂꯤꯁꯀꯤꯁ ꯇꯧꯕ ꯌꯥꯏ ꯑꯗꯨꯒ ꯍꯤꯟꯗꯤꯒꯤꯗꯣ ꯍꯜꯂꯣ ꯎꯝ ꯍꯤꯟꯗꯤꯒꯤꯁꯦ ꯑꯧ ꯗꯗꯤ ꯑꯦꯝ ꯗꯤ ꯑꯦꯝꯗ ꯂꯩꯕꯗꯣ ꯑꯗꯨ ꯑꯗꯨꯗꯁꯨ ꯇꯝꯕ ꯌꯥꯏ ꯑꯗꯨꯒ ꯄ꯭ꯂꯁ ꯄ꯭ꯂꯁ ꯍꯤꯟꯗꯤꯒꯤ ꯀꯣꯔꯁ ꯂꯣꯏꯒꯗꯕ ꯍꯤꯟꯗꯤꯒꯤ ꯀꯣꯔꯁꯁꯦ ꯍꯤꯟꯗꯤꯒꯤ ꯀꯣꯔꯁ ꯂꯣꯏꯔꯒ ꯍꯤꯟꯗꯤꯒꯤ ꯑꯗꯨ ꯗꯦꯂꯦ ꯇꯝꯕ ꯌꯥꯔꯦ ꯑꯗꯨꯒ ꯍꯤꯟꯗꯤꯒꯤ ꯀꯣꯔꯁ ꯂꯣꯏꯔꯒ ꯄ ꯀꯩꯅꯣꯝꯒꯤꯁꯦ ꯏꯪꯂꯤꯁꯀꯤ ꯗꯂꯦꯠꯁꯦ ꯑꯗꯨꯁꯨ ꯌꯥꯏ
ꯑꯣ ꯑꯗꯨꯗꯤꯥꯟ ꯍꯥꯟꯅ ꯀꯩꯅꯣ ꯇꯧꯗꯣꯏꯁꯦ ꯍꯧꯖꯤꯛ ꯀ ꯗꯥꯏꯠꯇꯣ ꯍꯥꯟꯅ ꯂꯣꯏꯗꯣꯏꯅꯦꯕꯀꯣ ꯑ ꯗꯥꯏꯠꯁꯤꯗ ꯍꯤꯟꯗꯤ ꯑꯣꯏꯔꯛꯀꯗꯧꯕ
ꯍꯤꯟꯗꯤꯁꯨ ꯌꯥꯏ ꯏꯪꯂꯤꯁꯁꯨ ꯌꯥꯏ
ꯑꯣ ꯑꯅꯤꯃꯛꯇꯒꯤ ꯂꯥꯛꯄ ꯑꯗꯨꯝ ꯌꯥꯏꯑꯕ ꯤ ꯀꯩꯅꯣ ꯑꯣꯏꯗꯤꯣꯏꯅꯦꯕ ꯑꯣ ꯑꯣ ꯑꯣ ꯇꯦꯠꯁꯤ ꯍꯧꯖꯤꯛꯁꯨ ꯑꯗꯨꯝ ꯀꯧꯕ ꯃꯥꯜꯂꯦ ꯍꯧꯖꯤꯛꯁꯦ ꯃꯅꯤꯄꯨꯔꯒꯤꯁꯨ ꯇꯦꯠ ꯍꯧꯖꯤꯛ
ꯍꯣꯏ ꯍꯟꯗꯛ ꯍꯣꯏ ꯍꯟꯗꯛ ꯂꯥꯛꯑꯦ ꯑꯩ ꯉꯔꯥꯡ ꯄꯦꯄꯔ ꯇꯨ ꯊꯥꯈꯤꯕꯅꯤ ꯄꯦꯄꯔ ꯋꯥꯟꯗꯤ ꯑꯩ ꯍꯥꯟꯅ ꯍꯥꯟꯅꯗꯒꯤ ꯍꯥꯟꯅꯒꯤ ꯁꯥꯔꯇꯤꯐꯤꯀꯦꯠ ꯂꯩꯌꯦꯕ ꯄꯦꯄꯔ ꯋꯥꯟꯗꯤ ꯄꯦꯄꯔ ꯇꯨꯁꯦ ꯉꯔꯥꯡ ꯇꯥꯏ ꯑꯗꯨ ꯊꯥꯅꯉꯥꯏ ꯉꯥꯏꯔꯒꯦ
ꯑꯣꯟ ꯋꯥꯟꯗꯤ ꯂꯣꯏꯈ꯭ꯔꯦꯕ ꯇꯨꯒꯤ ꯋꯥꯠꯂꯤꯕꯀꯣ ꯕ꯭ꯔꯣꯏꯖꯥ ꯑꯣ ꯕ꯭ꯔꯣ ꯑꯗꯨꯝ ꯅꯨꯡꯉꯥꯏꯈꯤꯕ꯭ꯔꯣ ꯑꯦꯛꯖꯥꯝ
ꯄꯥꯏꯃꯔꯤꯇ ꯎꯝ ꯄꯥꯏꯃꯔꯤ ꯀꯇ ꯁꯤ ꯃꯗꯛꯁꯦ ꯀꯝꯄ꯭ꯂꯦꯟ ꯂꯣꯏꯔꯒ ꯉꯥꯏꯕꯅꯦ
ꯑꯣ ꯇꯦ ꯁꯤꯅ ꯑꯃꯨꯛ ꯭ꯔꯣ ꯑꯗꯨꯝ ꯀꯩꯅꯣ ꯂꯦꯚꯦꯜꯁꯤ ꯀꯩꯅꯣꯒꯤ ꯀꯣꯂꯦꯖꯀꯤ ꯑꯣꯏꯗꯣꯏꯔꯥ ꯅꯠꯇ꯭ꯔꯒ ꯀꯩꯅꯣ ꯄ꯭ꯔꯥꯏꯃꯥꯔꯤꯒꯨꯝꯕ ꯅꯠꯇ꯭ꯔꯒ ꯍꯥꯌꯌꯔ ꯁꯦꯀꯦꯟꯗꯔꯤꯒꯨꯝꯕ ꯑꯣꯏꯕ꯭ꯔꯥ ꯅꯠꯇ꯭ꯔꯒ ꯑꯗꯨꯝ ꯂꯣꯏ ꯑꯣꯏ ꯌꯥꯗꯣꯏꯔꯥ ꯀꯃꯥꯏꯅ ꯇꯧꯕꯅꯣ ꯑ
ꯇꯦꯠꯁꯦ